ꯑꯦ
ꯇꯥꯕ꯭ꯔꯣ
ꯇꯥ꯭ꯕꯔꫭ ꯇꯥꯔꯦ ꯇꯥꯔꯦ
ꯇꯥꯔꯕꫭ
ꯍ ꯇꯥꯏꯌꯦꯃꯤ ꯇꯥꯗ꯭ꯔꯣ ꯑꯩ ꯉꯥꯡꯕ
ꯎꯝ ꯅꯤꯜꯂ ꯉꯥꯛ ꯂꯦꯞꯄꯨꯕ ꯍꯥꯏꯇꯥꯔꯦ ꯇꯠꯂꯨꯕ
ꯇꯠꯂꯨꯕ ꯑꯣ ꯅꯩꯠ ꯅꯨꯡꯉꯥꯏꯇꯕꯩ ꯑꯣꯏꯔꯝꯒꯅꯤ
ꯎꯝ ꯅꯦꯠꯋꯥꯛ ꯅꯨꯡꯉꯥꯏ
ꯅꯦꯋꯥꯥꯛ ꯅꯨꯡꯉꯥꯏꯇ ꯅꯦꯋꯥꯥꯛ ꯌꯥꯝ ꯅꯨꯡꯉꯥꯏꯇꯦꯅꯦ ꯍꯧꯖꯤꯛ ꯀꯥꯟ ꯎꯝ
ꯕꯥꯏ
ꯀꯔꯤ ꯍꯦꯟꯁꯥꯡ ꯆꯥꯗꫭꯔꯒꯦ
ꯏꯟꯖꯥꯡ
ꯏꯟꯖꯥꯡ ꯈꯪꯗꯦꯗ ꯏꯟꯖꯥꯡꯒꯗꯤ
ꯆꯥꯛ ꯆꯥꯛ ꯃꯇꯝ ꯋꯥꯠꯂꯤꯅꯦ
ꯆꯥꯛ ꯃꯇꯝ ꯋꯥꯠꯂꯤꯅꯦ ꯋꯦꯗꯔꯁꯤꯗ ꯑꯍꯥꯎꯕꯃ ꯆꯥꯕ ꯌꯥꯕꯖꯥꯠꯅꯤ
ꯅꯪꯗꯤ
ꯅꯪꯗꯤ ꯍꯥ
ꯆꯥꯛ ꯆꯥꯗꯔꯣꯕꯕ
ꯆꯥꯛ ꯆꯥꯗꯔꫭꯕꯕ ꯅꯪꯕꫭ ꯎꯝ ꯉꯥꯍꯥꯛ ꯂꯩꯔꯗꯤ ꯆꯥꯔꯅꯤ
ꯑꯣ ꯀꯩ ꯃꯊꯦꯟ ꯊꯣꯡꯉꯒꯦ
ꯀꯩ ꯃꯊꯦꯟ ꯊꯣꯡꯉꯒꯦ ꯎꯝ ꯌꯦꯟ ꯌꯥꯝ ꯀꯟ ꯊꯣꯡꯉꯤ
ꯀꯩꯕ
ꯀꯩꯕ ꯌꯦꯟ ꯌꯥꯝ ꯀꯟ ꯊꯣꯡꯉꯤꯕ
ꯑꯣ
ꯌꯦꯟ ꯌꯥꯝ ꯀꯟ ꯊꯣꯡꯉꯤꯕ ꯑꯣ ꯌꯥꯝ ꯀꯟ ꯊꯣꯡꯉꯤꯌꯦ ꯃꯩꯇꯩ ꯌꯦꯟ
ꯅꯪ ꯊꯣꯡꯉꯤꯔꯣ ꯃꯤꯅ ꯃꯤꯅ ꯊꯣꯡꯉꯒ ꯉꯥꯏ ꯆꯥ ꯆꯥꯗꯣꯏ ꯉꯥꯏꯔꯥ
ꯆꯗꫭꯏ ꯉꯥꯏꯔꯥ ꯑꯁ ꯑꯩꯅ ꯊꯣꯡꯉꯤꯅꯦ ꯃꯩꯇꯩꯌꯦꯟ ꯏꯊꯟꯗꯅ ꯁꯦꯝꯃꯒ
ꯎꯝ
ꯆꯥꯅꯤꯡꯃꯟꯗꯅ ꯉꯁꯤꯗꯤ ꯑꯣ ꯅꯪ ꯌꯦꯟ ꯁꯦꯝꯕꯒ ꯍꯩꯔꯕꫭ ꯍꯥꯏꯁꯦ ꯍꯩꯔꯦꯍꯦ ꯀꯨꯏ ꯀꯩꯅꯣ ꯌꯦꯟꯁꯦꯝꯕꯕꯨ ꯀꯌꯥꯝ ꯂꯨꯕ ꯊꯕꯛꯅꯣ ꯑ ꯍꯩꯔꯦꯕ ꯀꯨꯏꯔꯦꯕ ꯌꯦꯟꯁꯦꯝꯕꯕꯨ ꯀꯌꯥꯝ ꯂꯨꯕ ꯊꯕꯛꯅꯣ ꯌꯦꯟꯁꯦꯝꯕꯕꯨ ꯀꯥꯏ
ꯎꯝ ꯑꯗꯨꯗꯤ ꯑꯗꯨꯗꯤ ꯑꯩꯈꯣꯏꯒꯤꯗ ꯑꯃꯨ ꯑꯃꯨꯛ ꯆꯥꯃꯤꯟꯅ ꯌꯥꯔꯦꯅꯦ
ꯆꯥꯃꯤꯟꯅ ꯌꯥꯔꯦꯅꯦ ꯎꯝ ꯂꯥꯛꯑꯣ ꯀꯩꯗꯧꯔꯒꯦ ꯆꯥꯔꯖꯦ ꯌꯦꯟ ꯃꯔꯨꯝ ꯌꯥꯎꯔꯝꯗꯅ ꯅꯪ ꯉꯥꯡꯕ ꯑꯩ ꯉꯥꯡꯕ ꯇꯥꯕꯔꫭ ꯇꯥꯏꯌꯦ ꯑꯩꯉꯥꯡ ꯐꯖꯟ ꯇꯥꯗ꯭ꯔꯣ ꯇꯥꯏꯌꯦ ꯇꯥꯏꯌꯦꯕ ꯇꯥꯏ ꯍꯥꯏꯔꯕ ꯎꯝ ꯎꯝ ꯑꯩ ꯉꯥꯡ ꯐꯖꯟ ꯇꯥꯗ꯭ꯔꯣ ꯑꯣ ꯑꯩ ꯅꯪꯅ ꯉꯥꯡꯕꯗꯣ ꯈꯔ ꯀꯩꯅꯣ ꯇꯧꯕ ꯍꯥꯏꯇꯥꯔꯦ ꯍꯧꯖꯤꯛꯁꯨ ꯑꯗꯨꯝ ꯇꯧꯔꯤꯕꯕ ꯑꯥ ꯑ ꯑꯃꯨꯃꯨꯛ ꯇꯠ ꯍꯥꯏꯗꯤ ꯅꯪ ꯑꯃꯨꯃꯨꯛ ꯋꯥ ꯄꯨꯂꯞ ꯉꯥꯡꯉꯛꯄꯗ ꯇꯠ ꯄꯗꯣ ꯎꯝ ꯑꯗꯥꯏꯟ ꯇꯧꯋꯦꯕ ꯅꯦꯠ ꯅꯨꯉꯥꯏꯇꯕꯩ ꯑꯣꯏꯔꯝꯒꯅꯤꯅꯦ ꯇꯥꯕ꯭ꯔꯥ ꯇꯥꯏꯌꯦ ꯅꯪ ꯍꯥꯏꯗꯤ ꯋꯥ ꯀꯦꯅꯣ ꯇꯧꯕ ꯃꯥꯂꯤ ꯅꯦꯋꯥꯛ ꯌꯥꯝ ꯅꯨꯉꯥꯏꯇꯦ ꯑꯗꯨ ꯅꯪ ꯉꯥꯡꯕꯗꯤ ꯐꯖꯟ ꯇꯥꯏꯅꯦ
ꯑꯗ ꯈꯪꯗꯦ ꯑꯩꯒꯤ ꯅꯨꯉꯥꯏꯇ꯭ꯔꯤꯔ ꯀꯩꯅꯣꯝ ꯇꯧꯔꯤꯅꯦ
ꯀꯩꯅꯣꯝ ꯇꯧꯔꯤꯅꯦ ꯎꯝ ꯎꯝ ꯈꯪꯗꯦ ꯑꯃꯒꯤ ꯑꯣꯏꯝ ꯍꯨꯖꯤꯛꯇꯤ ꯇꯥꯔꯕꯣ ꯍꯨꯖꯤꯛꯁꯨ ꯗꯨꯝ ꯇꯧꯔꯤꯕꯣ
ꯆꯨꯝꯃꯤꯍꯦ ꯀꯩꯕ
ꯀꯩꯕ ꯍꯨ ꯍꯨꯖꯤꯛꯇꯤ ꯇꯥꯔꯕꯕ
ꯑꯝꯇꯒ ꯍꯥꯏꯌꯣ
ꯑꯝꯇꯒ ꯍꯥꯏꯌꯣꯅꯦ ꯁꯦꯡꯅ ꯍꯨꯖꯤꯛ ꯍꯨꯖꯤꯛꯇꯤ ꯇꯥꯔꯕꯕ
ꯗꯥꯕ ꯍꯥꯏꯠ
ꯑꯥꯞ
ꯈꯤꯇꯪ ꯂꯠꯈꯤꯕ ꯑꯗꯨꯝ ꯌꯥꯎꯋꯦꯕ
ꯌꯦꯡꯉꯖꯤꯁꯦ ꯌꯦꯟ ꯃꯔꯨꯝ ꯌꯥꯎꯔꯝꯗꯅꯅꯦ
ꯀꯩꯅꯣ
ꯀꯩ ꯍꯥꯏꯅꯣ ꯌꯦꯟꯗꯣ ꯃꯔꯨꯝ ꯌꯥꯎꯔꯝꯃꯤꯅꯦꯕ
ꯎ ꯇꯥꯗ꯭ꯔꯦꯗ ꯅ ꯍꯥꯏꯕ
ꯆꯥꯗ꯭ꯔꯦꯗ ꯅ ꯍꯥꯏꯕ ꯁꯨꯡꯇꯥ ꯇꯥꯒꯤꯗ꯭ꯔꯕ ꯀꯩꯅꯣ ꯁꯨꯡꯇꯥ ꯇꯥꯒꯤꯗ꯭ꯔꯕꯕ ꯍꯜꯂꯣ ꯍꯜꯂꯣ ꯉꯥꯏꯈꯣ ꯉꯍꯥꯛ ꯂꯩꯔ ꯌꯦꯡꯖꯤ ꯇꯥꯒꯤꯗ꯭ꯔꯦ ꯇꯥꯒꯤꯗ꯭ꯔꯦꯕ ꯉꯍꯥꯛ ꯂꯩꯔ ꯌꯦꯡꯖꯦꯕ ꯍꯜꯂꯣ